ꯌꯥꯝ ꯀꯨꯏꯌꯦꯅꯦ ꯄꯥꯏꯈꯠꯄ
ꯅꯠꯇꯦ ꯍꯧꯖꯤꯛꯀꯤꯗ‌ꯣ ꯄꯥꯏꯈꯠꯄꯗꯣ ꯕꯦꯔꯥ ꯂꯩꯕ ꯅꯝꯃꯒ ꯆꯠꯇꯕꯗꯨ
ꯎꯝ ꯅꯪ ꯒꯤꯇ ꯈꯤꯡꯕ ꯍꯩꯕ꯭ꯔꯣ
ꯒꯤꯇꯔ ꯈꯤꯡꯕꯗꯤ ꯍꯩꯑꯦ ꯑꯗꯨꯕꯨ ꯏꯁꯩꯗꯤ ꯁꯛꯄ ꯍꯩꯇꯦ
ꯑꯣ ꯎꯝ ꯑꯩꯗꯤ ꯒꯤꯇꯔ ꯈꯤꯡꯕꯗꯣ ꯌꯥꯝ ꯄꯥꯝꯃꯦ ꯅꯨꯄꯥꯅꯀꯣ ꯅꯨꯄꯥꯗꯗꯤ ꯃꯁꯛ ꯊꯤꯕ ꯐꯖꯕ ꯂꯩꯇꯦꯕ ꯑꯣ ꯒꯤꯇꯔ ꯈꯤꯡꯕꯗꯗꯤ ꯃꯣꯏꯅꯗꯤ ꯒꯤꯇꯔꯒ ꯄꯥꯏꯔꯗꯤꯀꯣ ꯑꯁ ꯉꯥꯎꯕꯅꯦ ꯑꯩꯗꯤ
ꯑꯁ ꯑꯗꯨꯗꯤ ꯏꯁꯩ ꯒꯤꯇꯔ ꯒꯤꯇꯔ ꯈꯣꯡꯕ ꯍꯩꯇ꯭ꯔꯁꯨꯗꯤ ꯒꯤꯇꯔ ꯄꯥꯏꯔꯒ ꯆꯠꯄ ꯇꯥꯔꯦ ꯍꯟꯗꯛꯇꯤ
ꯍꯩ ꯈ‌ꯣꯡꯕ ꯍꯩꯕꯗꯨ ꯍꯥꯏꯕꯅ
ꯒꯤꯇꯔ ꯑꯃ ꯂꯩꯔꯒ ꯕꯦꯛ ꯑꯃ ꯂꯩꯔꯒꯦ ꯃꯄꯥ ꯑꯩꯒꯤ ꯀꯔꯤꯕ ꯑꯩꯒꯤ ꯕꯦꯛꯇ ꯀꯩꯅꯣꯃ ꯃꯅꯤꯡꯗ ꯁ꯭ꯀꯨꯇꯤ ꯃꯅꯤꯡ ꯄꯨꯔꯒ ꯇꯞꯅ ꯇꯞꯅꯀ‌ꯣ ꯆꯠꯂꯒ
ꯈꯤꯡꯕ ꯍꯩꯕꯗꯣ ꯍꯥꯏꯕꯅꯤꯍꯦ ꯀꯅꯥ ꯄꯨꯔ ꯆꯠꯄꯗꯣ ꯀꯅꯥ ꯄꯥꯝꯒꯦꯔꯥ
ꯅꯪꯒꯨꯝꯃ ꯃꯤ ꯂꯩꯅꯤꯅ ꯄꯥꯝꯕ ꯃꯤ
ꯎꯅꯦꯅꯦ ꯑꯩꯗꯤ ꯈꯤꯡꯕ ꯍꯩꯕꯗꯣ ꯍꯥꯏꯕꯅꯦ ꯑꯩꯈꯣꯏꯗꯤ ꯑꯗꯨꯝ ꯌꯨꯠ ꯒꯦꯝꯒꯨꯝꯕꯗꯀꯣ ꯑꯇꯣꯞꯄ ꯃꯤꯒꯨꯝꯕ ꯂꯥꯛꯑꯒꯀꯣ ꯑꯁ ꯒꯤꯇꯔ ꯐꯖ ꯖꯅ ꯄꯥꯏꯕꯅꯦ ꯃ‌ꯣꯏꯗꯤ
ꯑꯗꯨꯗꯤ ꯏꯁꯩ ꯁꯛꯑꯒ ꯃꯤ ꯎꯔꯗꯤ ꯒꯤꯇꯔ ꯄꯥꯏꯔꯒ ꯏꯁꯩ ꯁꯛꯑꯒ ꯂꯩꯔꯝꯃꯗꯤ ꯅꯪꯗꯤ ꯀꯩꯅꯣ ꯇꯧꯔꯅꯤꯅ
ꯉꯥꯎꯋꯦ ꯍꯥꯏꯕ ꯉꯇꯅꯤꯅ ꯉꯥꯎꯕꯒ ꯅꯨꯡꯁꯤꯕꯒ ꯄꯥꯝꯕꯒ ꯌꯥꯝ ꯈꯦꯠꯅꯕꯅꯤ
ꯑ
ꯄꯥꯝꯕꯗꯤ ꯉꯥꯏꯍꯥꯛꯇꯪꯒꯤ ꯄꯥꯝꯕꯅꯤ ꯅꯨꯡꯁꯤꯕꯅ ꯅꯨꯡꯁꯤꯕ ꯑꯗꯣ ꯉꯥꯎꯕꯅ ꯉꯥꯛꯇꯪꯒꯤ ꯉꯥꯎꯕ ꯑꯗꯨ ꯅꯨꯡꯁꯤꯕꯗꯤ ꯁꯨꯡꯐꯥꯎ ꯐꯥꯎꯔ‌ꯣꯏ ꯉꯥꯎꯕ ꯃꯤꯗꯣ
ꯅꯨꯡꯁꯤꯕꯗꯤ ꯁꯨꯡꯐꯥꯎ ꯐꯥꯎꯗꯦꯕ
ꯑꯧ ꯉꯥꯎꯕ ꯃꯤꯁꯦ ꯍꯥꯏꯗꯤ ꯏꯁꯤ ꯅꯨꯄꯥꯁꯦ ꯌꯥꯝ ꯉꯥꯎꯋꯦ ꯆꯥꯛꯑꯦ ꯍꯥꯏꯕ ꯅꯨꯄꯥꯗꯣ ꯅꯨꯡꯁꯤ ꯅꯨꯡꯁꯤꯕꯗꯤ ꯐꯥꯎꯗꯕꯅꯦꯕꯀꯣ ꯑꯗꯨꯒ ꯄꯥꯝꯃꯦ ꯍꯥꯏꯕ ꯃꯤꯗꯨꯁꯨ ꯅꯨꯡꯁꯤꯕꯗꯤ ꯐꯥꯎꯗꯕꯅꯦ ꯄꯝꯕ ꯉꯥꯛꯇ ꯉꯥꯛꯇꯪꯒꯤ ꯄꯥꯝꯕ
ꯃꯣꯏꯅꯁꯨ ꯅꯪꯉꯣꯟꯗ ꯀꯣꯏꯒꯦꯅ ꯍꯥꯏꯔꯛꯑꯗꯤ ꯑꯗ ꯉꯥꯎ ꯅꯨꯡꯁꯤꯔꯣꯏꯗ꯭ꯔꯣ
ꯍꯦꯛꯇ ꯍꯥꯏꯕ ꯌꯥꯕ꯭ꯔꯣ ꯑꯩꯁꯤꯕꯨ ꯁꯛ ꯀꯌꯥꯝ ꯐꯖꯕꯒꯤꯅꯣ
ꯅꯁꯛ ꯐꯖꯔꯤꯗꯨꯗꯤ
ꯃꯤꯅ ꯅꯨꯡꯁꯤ ꯄꯪꯍꯥꯏ ꯍꯥꯏꯒꯗ꯭ꯔꯣ
ꯍꯥ
ꯃꯤꯅ ꯅꯨꯡꯁꯤ ꯄꯪꯍꯥꯏ ꯍꯥꯏꯕ ꯌꯥꯗꯦ
ꯅꯪꯕꯨꯗꯤ ꯀꯃꯥꯏꯅ ꯇꯧꯔꯗꯤ ꯃꯤꯅ ꯀꯔꯤꯕ ꯐꯥꯕ ꯌꯥꯒꯗ꯭ꯔꯣ
ꯀꯔꯤ ꯃꯔꯝꯒꯤ ꯑꯩ ꯐꯥꯒꯦꯔꯣ
ꯃꯤ ꯈꯔꯗꯤ ꯍꯨꯏ ꯄꯤꯒꯦꯍ‌ꯦꯗꯤ ꯐꯥꯕ ꯌꯥꯏꯗꯅ ꯃꯤ ꯈꯔꯗꯤ ꯑꯥꯏꯁ ꯀ꯭ꯔꯤꯝ ꯄꯤꯕꯗ ꯐꯥꯕ ꯌꯥꯏꯗꯅ
ꯈꯪꯗꯦꯗ ꯑꯩꯉꯣꯟꯗꯗꯤ
ꯃꯤ ꯑꯄꯥꯝꯕ ꯂꯩꯇꯕ꯭ꯔꯣ
ꯂꯩꯇꯦ
ꯑꯩ ꯄꯤꯒꯦ ꯀꯥꯏꯅ ꯇ ꯐꯥꯗꯕ꯭ꯔꯣ
ꯑ
ꯎ ꯄꯤ ꯔꯔꯣꯏꯒꯦ ꯍꯜꯂ ꯑꯩ
ꯑꯁ ꯅꯪ ꯀꯔꯤ ꯄꯤꯒꯔꯣ ꯑꯩꯅ ꯀꯔꯤ ꯑꯄꯥꯝꯕ ꯅꯪ ꯈꯪꯕ꯭ꯔꯣ ꯈꯪꯁꯨ ꯈꯪꯗꯔ
ꯑꯩ ꯍꯥꯏꯕꯅꯤ ꯀꯩꯅꯣ
ꯅꯪ ꯀꯔꯤ
ꯑꯗ ꯑꯩ ꯃꯤ ꯍꯥꯏꯕꯁꯦ ꯃꯤꯅꯤꯅꯦ ꯀꯩꯅꯣ ꯅꯪ ꯀꯔꯤꯁꯦ ꯃꯈꯨꯠ ꯄꯤꯌꯣ ꯍꯥꯏꯕ꯭ꯔꯣ
ꯑꯁ ꯁꯦꯔꯥꯟ ꯇꯨꯔꯥꯟ
ꯑꯁ ꯃꯈꯣꯡ
ꯑꯣ
ꯑꯩ ꯄꯤꯒꯦ ꯍꯥꯏꯗꯤ ꯌꯥꯔꯦꯗ ꯀꯔꯤ ꯅꯪ ꯅꯪ ꯀꯔꯤ ꯍꯥꯏꯗꯣ
ꯅꯪ ꯄꯤꯒꯦꯕ ꯑ ꯑ ꯁꯥꯃꯟꯕꯒ ꯑꯩ ꯃꯥꯏ ꯍꯥꯏꯒꯠꯖꯕ ꯍꯧꯔꯦ
ꯅꯪ ꯀꯩꯅꯣꯝꯃ ꯄꯥꯝꯕ꯭ꯔꯣ ꯍꯧꯖꯤꯛ ꯑꯣꯛꯁꯥꯒꯤ ꯃꯔꯤꯜ ꯀꯩꯅꯣꯃ ꯁꯣꯁꯦꯁ ꯁꯦꯝꯕꯗꯣ
ꯑꯥ ꯆꯥꯅꯤꯡꯉꯦ
ꯑꯆꯥ
ꯑꯗꯣ ꯑꯁ ꯑꯗꯨ ꯀꯩꯅꯣ ꯇꯧꯋꯦ ꯅꯍꯥꯟꯃꯨꯛ ꯆꯥꯕꯗꯒꯤꯀ ꯑꯩ ꯈꯤꯈ꯭ꯔꯦ ꯑꯗꯨꯗꯤ
ꯀꯤꯕ ꯍꯥꯏꯕ꯭ꯔꯣ ꯅꯪꯖꯣ
ꯑ ꯑꯩꯗꯤ ꯅꯍꯥꯟꯃꯨꯛꯇꯣ ꯌꯥꯝ ꯂꯩꯔꯛꯑꯦꯕꯀꯣ ꯑꯗꯨꯒ ꯑꯩꯈꯣꯏ ꯆꯥꯕ ꯀꯥꯟꯗ ꯃꯍꯥꯎꯗꯨꯣ ꯃꯅꯨꯡꯗ ꯌꯥꯝꯃꯟꯕꯒꯤꯀꯣ ꯆꯥꯕ ꯀꯥꯟꯗ ꯑꯁ ꯀꯩꯅꯣꯝꯃ ꯇꯧꯈ꯭ꯔꯦ ꯑꯗꯨ ꯅꯨꯃꯤꯠꯇꯒꯤ ꯑꯩ ꯆꯥꯗ꯭ꯔꯦ ꯀꯨꯏꯔꯦ
ꯑꯣꯈꯦ
ꯑꯗꯣ ꯍꯧꯖꯤꯛꯇꯤ ꯁꯨꯡꯁꯥ ꯆꯥꯅꯤꯡꯗ꯭ꯔꯦ ꯑꯩ ꯆꯥꯔꯔꯣꯏ
ꯎꯝ ꯆꯥꯒꯗꯕꯅꯦ
ꯑꯃꯨꯔꯛ ꯆꯥꯕꯗ ꯑꯗꯨꯝ ꯑꯩꯉꯣꯟꯗ ꯍꯩꯅꯗꯗꯤ ꯆꯥꯔꯕ ꯑꯩꯗꯤ ꯉꯥ ꯑꯗꯨꯁꯨꯅꯦ ꯑꯗꯨꯝ ꯑꯇꯣꯞꯄ ꯇ꯭ꯔꯥꯏ ꯇꯧ ꯍꯥꯏꯔ ꯇꯧꯔꯁꯨꯀꯣ ꯑꯩꯉꯣꯟꯗ ꯌꯥꯝ ꯍꯩꯅ ꯔꯗꯤ ꯑꯩꯗꯤ ꯑꯗꯨꯝ ꯆꯥꯗ꯭ꯔꯦ ꯑꯗꯨꯒꯤꯅꯦ ꯑꯩꯅ ꯉꯥ ꯑꯃꯈꯛꯇ ꯆꯥꯕꯗꯣ
ꯑꯣꯈꯦ ꯑꯗꯨ ꯀ ꯉꯥꯗꯤ ꯄꯨꯂꯞ ꯆꯥꯌꯦꯍꯦ
ꯑꯗꯣ ꯀꯩꯅꯣꯗꯤ ꯆꯥꯅꯤꯡꯉꯦ ꯆꯦꯡꯒꯤ ꯉꯥ ꯑꯃꯗꯤ ꯆꯥꯅꯤꯡꯉꯦ ꯂꯣꯛꯇ ꯂꯩꯕꯗꯣ ꯑꯣ ꯑꯃ ꯃꯆꯥ ꯃꯆꯥ ꯑꯣꯏꯕꯗꯣ ꯁꯃꯥꯏꯅ ꯍꯥꯏꯖꯔꯔꯕꯣ
ꯆꯤꯡꯗꯕꯨ ꯉꯥ ꯑ ꯆꯥꯎ ꯑ ꯆꯥꯎꯕ ꯂꯩꯕ꯭ꯔꯣꯅꯦ ꯂꯣꯏꯅꯃꯛ ꯃꯆꯥ ꯃꯆꯥꯅꯤ ꯀꯔꯝꯕ ꯉꯥꯗ꯭ꯔꯣ ꯈꯪꯗꯦ
ꯍ ꯑꯃꯁꯨ ꯈꯪꯗꯦ ꯑꯩꯁꯨ ꯃꯃꯤꯡ ꯈꯪꯗꯦ ꯑꯗꯨꯗꯣ ꯌꯥꯝ ꯑꯗꯨ ꯑꯣꯏꯒꯦꯔꯥ ꯈꯪꯗꯦ ꯑꯗꯨꯗꯣ ꯌꯥꯝ ꯍꯥꯎꯅ ꯆꯥꯕ ꯐꯪꯉꯦꯕꯀꯣ ꯑꯩꯅ ꯆꯤꯡ ꯑꯥ ꯆꯤꯡꯗꯁꯨ ꯑꯩꯈꯣꯏ ꯐꯦꯃꯤꯂꯤ ꯃꯌꯥꯝ ꯂꯩꯌꯦꯕꯀꯣ
ꯎꯝ
ꯑꯗꯨꯗ ꯑꯩ ꯑꯩ ꯑꯩꯈꯣꯏ ꯏꯃꯥꯕꯣꯛ ꯏꯄꯥ ꯏꯄꯥ ꯑꯍꯟ ꯈꯣꯏꯗ ꯆꯠꯄꯅꯦꯕ
ꯎꯝ
ꯑꯗꯨ ꯆꯠꯄ ꯀꯥꯟꯗ ꯑꯩꯈꯣꯏꯗꯨꯗ ꯑꯩꯈꯣꯏꯗꯨꯅ ꯉꯥ ꯐꯥꯕꯤꯕꯅꯦꯕꯀꯣ ꯐꯥꯕꯖꯕꯅꯦꯕ ꯃꯣꯏꯅ ꯑꯗꯨꯒ ꯊꯣꯡꯕꯤꯕꯅꯦ ꯑꯗꯨ ꯌꯥꯝ ꯍꯥꯎꯋꯦ ꯀꯔꯤ ꯀꯔꯤꯅꯣ ꯃꯅꯥ ꯑꯃ ꯍꯥꯞꯄꯦꯕ ꯑꯗꯨ ꯀꯔꯤ ꯃꯅꯥꯅꯣ ꯈꯪꯗꯦ ꯑꯗꯨꯗ ꯍꯥꯞꯄꯒ ꯊꯣꯡꯕꯤꯌꯨ ꯑꯗꯨꯒ ꯌꯥꯝ ꯍꯥꯎꯕꯅꯦ ꯑꯗꯨ ꯈꯛꯇ ꯉꯥꯏꯔꯤ ꯑꯩꯅ ꯆꯠꯄ ꯆꯤꯡꯗ
ꯑꯣꯈꯦ
ꯑꯃꯔꯛ ꯆꯠꯄꯗꯒꯤ ꯂꯣꯏꯔꯦ ꯑꯩ ꯆꯤꯡ ꯆꯠꯇ꯭ꯔꯦ
ꯀꯔꯤ
ꯑꯁ ꯉꯝꯗꯦ ꯃꯔꯤ
ꯒꯥꯔꯤ ꯆꯤꯡ ꯆꯠꯄꯕꯨ ꯒꯥꯔꯤ ꯇꯣꯅꯕ꯭ꯔꯣ
ꯑꯣ ꯆꯦꯟꯒꯦꯔꯣ ꯆꯤꯡ ꯆꯠꯄꯗ
ꯆꯤꯡ ꯑꯩꯈꯣꯏꯗꯤ ꯆꯤꯡ ꯀꯥꯕꯗꯤ ꯀꯩꯅꯣ ꯆꯠꯂꯦꯗ ꯈꯣꯡꯅ
ꯑꯗꯨ ꯅꯠꯇꯦ ꯑ ꯀꯩꯅꯣꯔꯣꯝꯗꯗꯨ ꯑꯩꯅ ꯈꯣꯡꯅ ꯆꯠꯀꯦꯔꯣ ꯅꯣꯅꯦꯔꯣꯝꯗ ꯑꯩꯈꯣꯏ ꯈꯨꯟꯗꯒꯤ ꯅꯣꯅꯦꯐꯥꯎ ꯈꯣꯡꯅ ꯆꯠ ꯉꯝꯗꯔꯅꯦ ꯀꯤꯂꯣꯃꯤꯇꯔ ꯀꯌꯥꯔꯗꯤ ꯈꯪꯗꯦ ꯌꯥꯝꯕꯅꯦ
ꯆꯨꯝ ꯆꯔꯥ ꯀꯌꯥ ꯑꯃ ꯂꯩꯕ꯭ꯔꯣ ꯀꯨꯟꯊ꯭ꯔꯥ
ꯀꯨꯟꯊ꯭ꯔꯥ ꯍꯦꯜꯂꯝꯒꯅꯤꯍꯦ
ꯀꯨꯟꯊ꯭ꯔꯥ ꯍꯦꯜꯗꯤ ꯄꯨꯡ ꯆꯪꯒꯅꯤ ꯄꯨꯡ ꯄꯨꯡ
ꯎꯝ ꯄꯨꯡ ꯆꯪꯒꯅꯤ ꯄꯨꯡ ꯀꯌꯥꯅꯣ ꯄꯨꯡ ꯑꯅꯤ
ꯑꯆꯥ ꯑꯩꯗꯤ ꯀꯤꯝꯕꯥꯞ ꯑꯩꯗꯤ ꯀꯤꯝꯕꯥꯞ ꯆꯥꯅꯤꯡꯉꯂꯩꯌꯦ
ꯑꯩꯁꯨ ꯆꯥꯅꯤꯡꯉꯦ
ꯀꯥ ꯀꯤꯝꯕꯥꯞꯄꯩ ꯀꯤꯞꯆꯤ ꯍꯥꯏꯕ
ꯑꯁ ꯀꯤꯝꯆꯤꯗꯤ ꯆꯥꯅꯤꯡꯗꯦ ꯀꯤꯝꯚꯥꯞꯇꯤ ꯆꯥꯅꯤꯡꯉꯤ
ꯀꯤꯝꯕꯞ ꯏꯁ ꯀꯤꯝꯕꯞ ꯆꯥꯅꯤꯡꯗꯦ ꯑꯁꯦꯡꯕꯅꯦ
ꯅꯪ ꯀꯤꯝꯆꯤ ꯆꯥꯅꯤꯡ ꯍꯥꯏꯔꯀꯣ
ꯑꯥ ꯀꯤꯝꯆꯤ ꯆꯥꯅꯤꯡꯇꯦ ꯍꯥꯏꯌꯦ ꯅꯦ ꯅꯪ
ꯑꯩꯗꯣ ꯆꯥꯅꯤꯡꯗꯦ ꯑꯗꯨ ꯍꯥꯎꯇꯦ ꯑꯩꯒꯤꯗꯃꯛ
ꯃꯤꯁ ꯑꯩ ꯒ꯭ꯔꯥꯏꯟꯗꯔ ꯑꯃ ꯂꯩꯔꯁꯤꯔꯈꯪꯗ꯭ꯔꯦ
ꯑꯩ ꯕꯤ꯭ꯔꯌꯥꯅꯤ ꯆꯥꯅꯤꯡꯉꯦ ꯍꯧꯖꯤꯛ
ꯕꯤꯔꯌꯥꯅꯤ
ꯎꯝ
ꯕꯤꯔꯌꯥꯅꯤ ꯊꯣꯡꯕ ꯍꯩꯕ꯭ꯔꯣ
ꯅꯣ ꯍꯥꯏꯕꯨꯗꯤ ꯍꯩ
ꯑꯠꯁꯥ ꯅꯪꯒ ꯂꯩꯔꯗꯤ ꯑꯍꯥꯎꯗꯤ ꯑꯗꯨꯝ ꯆꯥꯒꯅꯤꯅꯦ
ꯑꯥ ꯆꯥꯒꯅꯤꯅ ꯑꯩ ꯐꯥꯁ ꯐꯨꯠꯇ ꯊꯕꯛ ꯇꯧꯔꯝꯕꯅꯤꯅ
ꯐꯥꯁꯐꯨꯠꯇꯁꯨ ꯊꯕꯛ ꯇꯧꯈ꯭ꯔꯕꯣ ꯅꯪꯕꯣ
ꯇꯧꯋꯦꯗ
ꯀꯥꯏꯗꯒꯤ
ꯑꯅꯛꯄꯗꯅꯦ ꯑꯩꯅ ꯊꯣꯡꯕꯀꯣ ꯑꯥ ꯀꯦꯞꯁꯤꯗ ꯅꯠꯇꯦꯍꯦ
ꯑꯆꯥ ꯑꯗꯨꯗꯤ ꯀꯔꯤꯗ ꯋꯥꯎꯗ꯭ꯔꯣ
ꯋꯥꯎ ꯀꯔꯤ ꯄ ꯋꯥꯎ ꯍꯥꯏꯕ
ꯍꯣꯏ
ꯋꯥꯎꯁꯦ ꯀꯔꯤ ꯂꯩ ꯀꯗꯥꯏꯗ ꯂꯩꯒꯦ ꯋꯥꯎ ꯍꯥꯏꯁꯤꯅ
ꯋꯥꯎꯁꯨ ꯑꯥꯎꯠꯂꯦꯠꯅꯤ ꯀꯩꯅꯣ ꯀꯩꯅꯣꯃ ꯕ꯭ꯔꯥꯟ ꯁꯤ ꯀꯦꯑꯦꯐꯁꯤ ꯒꯨꯝꯅ
ꯗꯨꯒꯨꯝꯕ ꯅꯠꯇꯦ
ꯑ ꯂꯣꯀꯜꯒꯤꯔꯣ
ꯂꯣꯀꯦꯜ ꯐꯥꯁ ꯐꯨꯗ ꯀꯨꯝꯕꯅꯤꯅꯦ ꯑꯩꯅ ꯃꯇꯝ ꯈꯔ ꯑꯗꯨꯝ ꯐ꯭ꯔꯤꯗ ꯂꯩꯕ ꯀꯥꯟꯗ ꯀꯔꯤ ꯃꯇꯝꯗꯅꯣ ꯀꯥꯎꯈ꯭ꯔꯦ ꯍꯟꯗꯛꯇꯤ ꯅꯠꯇꯦ ꯃꯃꯥꯡ ꯆꯍꯤꯁꯨ ꯅꯠꯇꯦ ꯆꯠꯈꯤꯕ ꯆꯍꯤꯗ ꯑꯣꯏꯕꯅꯦ
ꯐꯥꯁ ꯐꯨꯗ ꯇꯧꯕꯅ ꯄꯩꯁꯥꯗꯤ ꯌꯥꯝ ꯇꯥꯟꯕ ꯉꯝꯃꯅꯦ ꯅꯪ ꯀꯔꯤ ꯇꯣꯛꯄ꯭ꯔꯣ?
ꯁꯋꯥꯏ ꯇꯥ ꯀꯔꯤꯅꯣ
ꯋꯥꯕꯕꯨꯗꯤ ꯋꯥꯅꯤ ꯑꯗꯨꯗꯣ ꯑ ꯀꯔꯤꯅꯣꯅꯦ ꯑꯗꯨ ꯊꯣꯡꯗ ꯑꯗꯨꯝ ꯌꯣꯟꯒꯗꯕꯗꯨ
ꯑꯩꯅ ꯑꯩꯅ ꯌꯣꯟꯗꯦꯗ ꯑꯩꯅꯦꯛꯄ ꯇꯧꯕꯅꯤ꯫
ꯗꯨꯀꯥꯟ ꯁꯥꯕ꯭ꯔꯣ ꯅꯠꯇ꯭ꯔꯒ
ꯗꯨꯀꯥꯟ ꯂꯩꯕꯅꯦ ꯗꯨꯀꯥꯟ ꯂꯩꯕꯅꯦ ꯗꯨꯀꯥꯟ ꯂꯩꯕ ꯃꯤ ꯍꯥꯏꯗꯤ ꯑꯗꯨꯁꯨ ꯈꯪꯅꯕ ꯃꯤ ꯑꯣꯏꯕꯅꯦ ꯑꯗꯨ ꯋꯥꯏꯑꯦꯕ ꯈꯪꯅꯕ ꯃꯤꯗ ꯑꯗꯨꯝ ꯑꯩꯅ ꯊꯕꯛ ꯌꯥꯎꯕꯁꯦ ꯇꯜꯂꯦꯕ
ꯑꯆꯥ
ꯇꯦ ꯑꯗꯨꯝ ꯇꯣꯛꯑꯦ ꯑꯩꯗꯣ ꯇꯟꯕꯒꯤ ꯆꯍꯤ ꯑꯃꯗꯤ ꯐꯤ ꯁꯥꯔꯒ ꯂꯩꯕꯅꯦ꯫
ꯑ ꯐꯤ ꯁꯥꯕꯁꯨ ꯄꯩꯁꯥꯗꯤ ꯐꯪꯕꯅꯦꯍꯦ ꯗꯥꯏꯔꯤꯛ ꯗꯥꯏꯦꯛ ꯐꯪꯗ꯭ꯔꯁꯨ꯫
ꯑꯩ ꯑꯩꯒꯤꯗꯃꯛ ꯁꯥꯕꯅꯦꯗ ꯑꯩꯗꯤ ꯑꯩ ꯁꯦꯠꯅꯤꯡꯉꯥꯏ꯫
ꯑꯆꯥ
ꯑꯗꯨ ꯐꯤ ꯁꯥꯕ ꯇꯝꯃꯦ ꯇꯃ ꯃꯇꯨꯡꯗ ꯑꯩꯒꯤ ꯐꯅꯦꯛ ꯑꯅꯤ ꯌꯥꯝ ꯀꯨꯏꯔꯦꯗ ꯑꯩ ꯁꯥꯕꯗꯣ ꯑꯗꯨ ꯁꯥꯏꯌꯦ ꯑꯗꯣ ꯐꯤ ꯏꯟꯗꯕꯒꯤ ꯑꯗꯨꯁꯨ ꯌꯥꯝ ꯁꯥꯈꯤꯕꯅꯦ꯫
ꯎꯝ
ꯑꯗꯣ ꯑꯃꯨꯛ ꯑꯗꯨꯗꯤ ꯇꯣꯛꯑꯦ ꯑꯗꯨꯏ ꯊꯕꯛ ꯑꯃ ꯑꯃꯨꯛ ꯇꯧꯋꯦ ꯑꯁ ꯈꯪꯗꯦꯗ ꯑꯩ ꯊꯕꯛ ꯌꯥꯝ ꯇꯧꯋꯦꯗ ꯑꯩꯅ ꯁꯨꯝ ꯑꯗꯨꯝ ꯎ ꯃꯔꯛ ꯀꯣꯏꯕ ꯆꯠꯄ ꯀꯥꯟꯗꯒꯨꯝꯕ ꯉꯥꯛꯇ ꯐꯣꯇꯣ ꯀꯥꯞꯄ ꯁꯤꯅꯤ ꯀꯣꯏꯕꯁꯨ ꯌꯥꯝ ꯆꯠꯇꯦꯗ ꯑꯅꯛꯄꯗ ꯀꯪꯂꯥꯒꯨꯝꯕ ꯆꯪꯉꯦ꯫ ꯑꯣ ꯑꯇꯣꯞꯄ ꯑꯩꯈꯣꯏ ꯈꯨꯟꯒꯨꯝꯕꯗ ꯑꯗꯨꯝ ꯐꯣꯇꯣ ꯀꯥꯞꯄ ꯑꯁ
ꯅꯪꯁꯤꯗꯤ ꯅꯨꯨꯄꯥ ꯈꯔꯗꯤ ꯌꯥꯝ ꯀꯣꯏꯔꯝꯅꯤ ꯈꯪꯉꯦ꯫ ꯊꯕꯛ ꯊꯕꯛ ꯌꯥꯝꯕ ꯃꯤꯁꯤꯤꯟ ꯄꯥꯛ ꯀꯣꯏꯌꯦꯕꯅꯦ꯫
ꯀꯥꯏꯗꯒꯤ ꯊꯕꯛ ꯌꯥꯝ ꯃꯇꯝ ꯂꯩꯇꯦ꯫ ꯅꯣꯏ ꯑꯅ ꯈꯪꯗꯕꯒꯤꯅꯦ ꯋꯥꯕꯗꯨꯗꯤꯀꯣ ꯐꯥꯁ ꯐꯨꯗꯇ ꯊꯕꯛ ꯇꯧꯕꯁꯨ ꯑꯁ ꯑꯩꯗꯣ ꯌꯥꯝ ꯋꯥꯕꯅꯦ ꯃꯇꯝ ꯌꯥꯝ ꯉꯟꯅ ꯆꯠ ꯛꯀꯅꯤ ꯌꯥꯝ ꯊꯦꯡꯅ ꯍꯜꯂꯛꯀꯅꯤ ꯊꯕꯛ ꯍꯜꯂꯛꯄꯗ ꯄꯨꯡ ꯑꯦꯠ ꯅꯥꯏꯟꯗ ꯍꯜꯂꯛꯑꯦ ꯑꯅꯛꯄ ꯑꯣꯏꯕꯒꯤꯀꯣ ꯑꯗꯨꯒꯤ ꯍꯜꯂꯛꯀꯅꯤ ꯏꯔꯨꯒꯅꯤ ꯆꯥꯛꯆꯥꯒꯅꯤ ꯑꯗꯨꯗꯤ ꯇꯨꯝꯅꯤꯡꯉꯅꯤ ꯑꯁ ꯌꯥꯝ ꯋꯥꯒꯅꯤ꯫
ꯎꯝ
ꯀꯔꯤ ꯃꯇꯝꯗ ꯅꯨꯡꯉꯥꯏꯒꯦꯔꯥ ꯈꯪꯗꯔꯦ ꯑꯩꯁꯨ
ꯅꯨꯄꯥ ꯀꯣꯏꯕ ꯃꯇꯝꯗ ꯅꯨꯡꯉꯥꯏꯕ ꯑꯃꯁꯨ ꯂꯩꯇꯕ꯭ꯔꯣ?
ꯑꯩꯒꯤꯗꯃꯛꯇꯤ ꯍꯣꯏ ꯃꯣꯏ ꯑꯗꯨꯝ ꯑꯍꯥꯟꯕ ꯅꯨꯡꯁꯤꯅꯕ ꯍꯧꯕꯗ ꯅꯨꯡꯉꯥꯏꯕ ꯍꯥꯏꯕꯅꯦ꯫ ꯋꯥꯔꯤ ꯁꯥꯕ ꯈꯣꯠꯄ ꯑꯗꯣ ꯑꯗꯨꯝ ꯀꯨꯏꯅ ꯅꯨꯡꯁꯤꯅꯔꯛꯑꯒꯗꯤ ꯀꯩꯁꯨ ꯅꯨꯡꯉꯥꯏꯕꯗꯨ ꯂꯩꯇ꯭ꯔꯦꯗ ꯑꯩꯈꯣꯏꯗꯤ ꯀꯣꯏꯕꯁꯨ ꯌꯥꯝ ꯆꯠ ꯀꯣꯏꯗꯦ
ꯊꯦꯡꯅꯗꯕ꯭ꯔꯣ?
ꯊꯦꯡꯅꯕ ꯍꯥꯏꯕꯁꯦ ꯁ꯭ꯀꯨꯜ ꯆꯠꯄ ꯀꯥꯟꯗꯒꯨꯝꯕ ꯊꯦꯡꯅꯩꯑꯦ ꯕꯤ ꯇꯤ ꯄꯥꯔꯀꯨꯝꯕꯗꯣ
ꯉꯁꯥꯏ ꯑꯦꯄꯜ ꯐꯥꯔꯝꯗ ꯃꯤꯅ ꯇꯧꯕꯒꯨꯝꯅ ꯇꯧ ꯑꯗꯨꯃꯥꯏꯅ ꯐꯪꯗ꯭ꯔꯣ ꯆꯥꯟꯁ
ꯂꯩꯇꯦ ꯇꯧꯗꯦ ꯑꯩꯈꯣꯏ ꯄꯥꯕ꯭ꯂꯤꯛꯇꯗꯤ ꯄꯨꯔꯥ ꯄꯕ꯭ꯂꯤꯛꯇ ꯃꯥꯏꯅ ꯆꯠꯂꯒ ꯑꯗꯨꯃꯥꯏꯅ ꯇꯧꯒꯦꯔꯣ? ꯑꯗꯣ ꯌꯥꯝꯗꯤ ꯎꯏꯀꯣ ꯕꯖꯥꯔ ꯕꯖꯥꯔ ꯆꯠꯄꯗ ꯂꯩꯁꯥꯕꯤ ꯄꯥꯈꯪ ꯈꯨꯠꯀ ꯄꯥꯏꯔꯒꯣ ꯕꯖꯥꯔ ꯆꯠ ꯂꯩꯕꯅꯣ꯫
ꯅꯪꯁꯣ
ꯑꯩꯗꯤ ꯆꯠꯇꯦ ꯑꯩꯈꯣꯏꯗꯤ ꯁ꯭ꯀꯨꯜ ꯗ꯭ꯔꯦꯁꯅꯦ ꯁ꯭ꯀꯨꯜ ꯗ꯭ꯔꯦꯁ
ꯑꯪ ꯅꯨꯄꯤ ꯃꯈꯩꯁꯦ ꯈꯨꯠ ꯄꯥꯏꯕ ꯄꯥꯝꯃꯦꯅ ꯍꯥꯏꯔꯤꯁꯦ ꯆꯨꯝꯗꯤ ꯆꯨꯝꯔꯝꯅꯤꯅꯦ
ꯎꯝ ꯂꯝꯕꯤ ꯆꯠꯄꯗ ꯈꯨꯠ ꯁꯝꯃꯒꯀꯣ ꯁꯔꯣꯛꯀ ꯂꯥꯟꯕꯤꯕꯗꯣ ꯌꯥꯝ ꯄꯥꯝꯕꯅꯦ ꯅꯣꯏꯒꯤ ꯃꯇꯝꯗꯗꯤ ꯇꯧꯗꯦꯗ ꯑꯩ ꯃꯇꯝꯗꯅꯀꯣ ꯀꯔꯤ ꯇꯧꯕ꯭ꯔꯥ ꯈꯪꯗꯦ ꯑꯥ ꯑꯩꯅ ꯍꯦꯟꯅ ꯅꯨꯡꯁꯤ ꯕꯒꯤꯔ ꯈꯪꯗꯦꯕꯀꯣ ꯃꯣꯏꯗꯣ ꯀꯩꯁꯨ ꯌꯥꯝ ꯑꯩꯉꯣꯟꯗ ꯌꯥꯝꯃ ꯀꯤꯔꯥꯗꯤ ꯇꯧꯗ꯭ꯔꯦ ꯕꯒꯨ ꯍꯥꯏꯗꯤ ꯃꯣꯏꯒꯤ ꯋꯥꯈꯜꯂꯣꯟꯁꯦ ꯀꯃꯥꯏꯅꯅꯣ ꯑꯩ ꯈꯪꯕ ꯉꯝꯃꯦꯕ ꯍꯥꯏꯗꯤ ꯑꯩꯅ ꯌꯥꯝ ꯅꯨꯡꯁꯤꯕꯅꯤꯅ ꯃꯣꯏꯅ ꯇꯧꯅꯤꯡ ꯇꯧꯅꯤꯡꯕ ꯇꯧꯔꯒꯁꯨ ꯑꯩꯗꯣ ꯑꯗꯨꯝ ꯂꯦꯞꯀꯅꯤ ꯆꯠꯂꯔꯣꯏ ꯍꯥꯏꯕꯒꯤ ꯋꯥꯈꯜꯗꯣ ꯂꯩꯕꯀꯣ ꯑꯗꯨꯗꯁꯨ
ꯑꯆꯥ ꯑꯗꯨ ꯅꯣꯏꯗꯤ ꯀꯩꯅꯃꯄꯥꯎ ꯍꯥꯏꯔꯣ ꯍꯣꯔꯦꯟ ꯍꯥꯏ ꯋꯥꯠꯆꯞꯇ
ꯌꯔꯦ ꯅꯪꯒꯤ ꯋꯥꯠꯊꯤꯗꯣꯏ ꯑꯩ ꯌꯥꯝ ꯇꯥꯅꯤꯡꯗꯦ
ꯇꯥꯅꯤꯡꯗ꯭ꯔ ꯊꯝꯃꯒꯦ
ꯑꯩꯁꯦ ꯅꯩ ꯋꯥ ꯊꯤꯗꯧꯔꯦ ꯋꯥꯊꯤ ꯉꯥꯡꯕ ꯍꯧꯔꯅꯤ ꯑꯩ ꯈꯪꯕꯖꯥꯠꯅꯦ
ꯈꯪ ꯑꯗꯨ ꯈꯪꯅ ꯐꯗ꯭ꯔꯣ ꯑꯩ ꯍꯥꯡꯒꯅꯤ ꯀꯩꯅ ꯍꯔꯦꯟ ꯄꯨꯂꯞ ꯍꯥꯡꯉꯥꯅꯤ
ꯅꯤꯗꯤ ꯍꯪꯅꯤꯒꯥꯏ ꯉꯛꯇꯅꯦ ꯑꯩꯒꯣꯟꯗꯥ